ꯌꯥ ꯌꯗ꯭ꯔ ꯎꯝ ꯀꯣꯕꯤꯒ ꯆꯥꯏꯁꯤꯜꯂ ꯆꯥꯔꯗꯤ ꯍꯋꯥꯏ ꯃꯌꯥꯝꯒ ꯍꯥꯞꯆꯤꯜꯂꯒ ꯉꯔꯥꯡ ꯏꯟꯗꯤꯌꯥꯒꯤ ꯃꯔꯣꯏꯗꯨꯁꯨ ꯅꯤꯡꯖꯪꯉꯛꯄꯁꯦ
ꯀꯥꯟꯗ
ꯑꯗꯨꯃꯥꯏꯅ ꯉꯧꯕ ꯀꯥꯟꯗꯗꯤ ꯃꯔꯣꯏ ꯃꯄꯥꯡ ꯌꯥꯝ ꯍꯥꯞꯄꯅ ꯍꯥꯎꯋꯤꯗꯅꯀꯣ
ꯑ ꯆꯦꯏꯟꯗꯤꯔꯒꯤ ꯏꯁꯇꯦꯇꯁ ꯎꯕꯗ ꯑꯩꯗꯤ ꯅꯣꯛꯄꯗ ꯁꯤꯔꯕꯅꯤ ꯍꯥ ꯍꯣꯏ ꯏꯁ ꯐꯖꯅ ꯎꯏꯗ꯭ꯔꯣ ꯃꯥꯗꯤ
ꯋꯥꯔꯤꯒꯤꯗꯨ ꯂꯤꯞꯁꯇꯤꯛ ꯁꯪꯕꯩꯗꯨꯢꯗꯤ
ꯑꯩ ꯂꯤꯔꯝꯗꯦ
ꯍ ꯑꯩ ꯁꯤꯔꯦ ꯍꯦꯛꯇ ꯅꯣꯛꯄꯗ ꯇꯍꯧꯋ ꯇꯥꯍꯧꯗꯕ꯭ꯔꯣ ꯆꯤꯂꯤꯒꯤꯗꯣ ꯂꯤꯞꯁꯇꯤꯛꯇꯤ ꯃꯥꯅ ꯂꯤꯞꯁꯇꯤꯛ ꯁꯪꯕꯖꯥꯠꯅꯦ ꯂꯤꯞꯁꯇꯤꯛ ꯑ ꯂꯤꯞꯁꯇꯤꯛ ꯃꯥꯗꯤ ꯂꯤꯞꯁꯇꯤꯛ ꯁꯪꯕ ꯑꯗꯨꯒ ꯀꯥꯔꯗꯗꯤ ꯇꯧꯕꯁꯤꯗ ꯁꯪꯕꯤꯌꯨꯔꯥ ꯅꯪꯁꯨ ꯁꯪꯕꯤꯌꯨꯔꯥ ꯗ ꯁꯪꯕꯤ ꯅꯝꯗꯅ ꯁꯪꯉꯦꯌꯦ ꯑꯣ ꯍ ꯑꯗꯨꯒ ꯁꯪ ꯂꯣꯏꯔꯀꯥꯟꯗ ꯃꯣꯏꯃꯛ ꯈꯪꯅꯕ ꯃꯤ ꯂꯥꯛꯏꯌꯦ ꯆꯪꯖꯤꯜꯂ ꯋꯥꯔꯤ ꯁꯥꯖꯤꯟ ꯅꯣꯛ ꯅꯣꯛ ꯑ ꯆꯠꯈ꯭ꯔꯦꯌꯦ
ꯀꯔꯤꯅꯦꯅ ꯈꯂꯝꯗꯣꯔꯤꯒꯦ-
ꯑꯗꯨ ꯑꯩꯗꯤ ꯁꯤꯔꯕꯅꯦ ꯅꯣꯛꯄꯗ ꯀꯩꯅꯣ ꯗꯨꯕꯣ ꯑꯩ ꯑꯣꯢꯔꯖꯨ ꯅꯣꯛꯄ
ꯑꯩꯅ ꯃꯊꯪꯗꯩꯗꯤ ꯇꯨꯨꯝꯁꯤꯠ ꯐꯖꯅꯥ ꯐꯥꯍꯜ ꯂꯒꯥ ꯄꯨꯀꯣ ꯅꯨꯄꯥꯗꯣ
ꯅꯣꯛꯄꯗ ꯁꯤꯔꯦ
ꯑꯣꯛ ꯆꯔꯨꯕꯩꯅꯦ ꯇꯨꯝꯁꯤꯠ ꯐꯥꯗꯕꯩ ꯅꯠꯇꯦ ꯍꯥꯏꯕꯤ
ꯑꯣꯛꯅ ꯅꯟꯕ ꯍꯥꯏꯕ ꯀꯩꯅꯣꯝ ꯍꯥꯏꯔꯤ ꯍꯤ ꯍꯤ ꯎꯝ
ꯁꯥ ꯊꯤ ꯍꯥꯏꯕ ꯃꯥꯥꯏꯗꯨꯖꯨ
ꯐꯩꯗꯤꯡꯒꯥ ꯆꯠꯂꯨꯔꯒ ꯑꯉꯥꯡ ꯃꯆꯥꯥ ꯃꯌꯥꯝ ꯑꯦꯛꯁꯀꯔꯁꯟ ꯆꯠꯄꯒꯤ ꯃꯌꯥꯝ ꯂꯥꯛꯄꯒꯤ ꯒꯤꯌꯥꯟ ꯑꯝ ꯇꯥꯗꯦꯅ ꯑꯁ- ꯍꯧꯖꯤꯛ ꯑꯣꯔꯀꯤꯠꯇꯣ ꯆꯠꯀꯦꯗꯤ ꯈꯜꯂꯒ ꯑꯗꯨꯝ ꯆꯪ ꯆꯪꯉꯨꯗ꯭ꯔꯤꯕ ꯃꯐꯝꯅꯦꯕ ꯑꯗꯨꯗꯣ ꯑꯩ ꯌꯥꯝ ꯆꯪꯅꯤꯡꯕꯅꯤ ꯂꯝꯕꯤ ꯆꯠꯄꯖꯤꯗ ꯑꯗꯨꯝ ꯈꯟꯗꯣꯏꯅꯦ ꯁꯤ ꯐꯩꯗꯤꯡꯒꯥ ꯌꯧꯐꯥꯠꯇ꯭ꯔꯤꯉꯩꯗꯅꯦ ꯃꯥꯅ ꯑꯩꯈꯣꯏꯅ ꯆꯠꯄꯩ ꯂꯝꯕꯤꯖꯤꯗ ꯑꯣꯏ ꯑꯣꯏꯗꯣꯏꯅꯦꯕ ꯌꯨꯝ ꯆꯠꯄꯩ ꯂꯝꯕꯤꯁꯤꯗ ꯑꯗꯨꯝꯗꯤ ꯌꯦꯡꯗꯣꯏꯕ ꯃꯄꯥꯁꯤ ꯌꯧꯔꯦ ꯁꯤꯑꯝꯇꯪꯗꯤ ꯆꯪꯎꯒꯦꯌꯨꯁ ꯁꯤꯝꯇꯪꯗꯤ ꯆꯪꯒꯤ ꯑꯣꯏꯅ ꯈꯜꯂꯦ ꯈꯜꯂꯒꯦ ꯑꯗꯨ ꯂꯩ ꯁꯥꯠꯄꯥꯀꯥꯟꯗꯅ ꯍꯦꯟꯅ ꯐꯖꯒꯅꯤ ꯂꯩ ꯁꯥꯠꯄꯥꯀꯥꯟꯗ ꯆꯠꯀꯦꯖꯦ
ꯁꯖꯤꯕꯨꯒꯨꯝꯕ ꯆꯠꯄ ꯐꯅꯤ
ꯎꯝ ꯃꯣꯏ ꯆꯩꯔꯥꯎ ꯆꯤꯡꯀꯥꯀꯥꯟꯗꯖꯨ ꯍꯥꯡꯉꯦꯕꯀꯣ ꯆꯤꯡ ꯀꯥꯕ ꯑꯣꯏꯅ ꯑꯗꯨꯝ ꯀꯥꯟꯅꯩꯕ ꯃꯣꯏ ꯑꯗꯨꯅꯦ ꯑꯗꯨꯒꯤ ꯅꯥꯀꯟꯅꯤꯗꯨꯅꯦ ꯃꯣꯏ ꯅꯥꯀꯟꯒꯤꯗꯨꯗꯤ ꯀꯥꯒ꯭ꯔꯦ ꯑꯗꯨ ꯑꯗꯨꯒꯤꯗꯨꯗꯤ ꯆꯪꯍꯧꯗ꯭ꯔꯦ
ꯑꯩꯅ ꯌꯨꯇ꯭ꯌꯨꯕꯇ ꯑꯃ ꯄꯨꯅꯦꯁꯣꯔꯤꯅ ꯑꯃ ꯂꯩꯕꯗꯣ ꯃꯣꯏꯔꯥꯡꯒꯤ ꯅꯨꯄꯤ
ꯎꯝ
ꯐꯤꯂꯝ ꯀꯨꯝꯕꯤ ꯑꯃ ꯃꯃꯥ ꯁꯥꯕꯤꯗꯣ ꯑꯗꯨꯗꯨꯒꯤ ꯃꯥꯒꯤ ꯌꯨꯇꯨꯕ ꯑꯍꯥꯟꯕ ꯍꯥꯡꯕꯒꯤ ꯇꯔ ꯀꯩꯅꯣ ꯈꯔ ꯀꯨꯏꯗ꯭ꯔꯤ ꯀꯥꯟꯗ ꯑꯗꯨꯒꯤ ꯏꯁꯇꯤꯌꯔꯒ ꯊꯥꯔ ꯆꯠ ꯈꯔ ꯈꯪꯗꯦ ꯑꯗꯨ ꯃꯐꯝꯗ ꯑꯣ ꯑꯣ ꯑꯗꯨꯒꯤꯗꯨꯗ ꯆꯠꯄ ꯑꯃ ꯎꯔꯝꯃꯦ
ꯑꯩ ꯗꯣ ꯏꯁꯇꯤꯔ ꯊꯥꯔꯒ ꯅꯥꯀꯟ ꯅꯥꯀꯟ ꯀꯟꯗ ꯎ ꯃꯌꯥꯝ ꯍꯧꯔꯒ
ꯍꯣꯏ ꯍꯣꯏ ꯌꯥꯝꯅ ꯆꯤꯛꯑꯒ ꯅꯨꯡꯉꯥꯏꯗꯧ ꯃꯥꯜꯂꯦꯗꯨꯗꯣ ꯃꯐꯝꯗꯣ
ꯃꯥꯗꯣ ꯏꯪ ꯏꯪꯒꯗꯤ ꯂꯥꯎꯋꯦ ꯍꯥꯏꯗꯤ ꯋꯤꯟꯇꯔꯗꯗꯤ ꯑꯗꯨꯋꯥꯏ ꯃꯄꯥꯗꯣ ꯆꯠꯄ ꯀꯥꯟꯁꯤꯗ ꯍꯥꯏꯗꯤꯛ ꯂꯝꯕꯤꯁꯤꯗ ꯒꯥꯔꯤ ꯊꯧꯕꯗꯨꯗ ꯏꯪꯉꯦꯕ ꯆꯤꯛ ꯆꯤꯛ ꯂꯥꯎ ꯍꯥꯏꯒꯤ ꯁꯝꯃꯔꯗꯗꯤ ꯌꯥꯝ ꯅꯨꯡꯉꯥꯏꯔꯝꯒꯅꯤ ꯎꯝ ꯑꯗꯣ ꯑꯩ ꯃꯄꯥꯁꯦ ꯌꯧꯕꯁꯤꯗ ꯋꯤꯟꯇꯔꯁꯤꯗ ꯏꯪꯗꯣꯏꯅꯦ ꯈꯨ ꯌꯦꯡ ꯉꯝꯗꯧꯗ ꯃꯄꯥꯜ ꯃꯄꯥꯟ ꯂꯩꯗꯅꯀꯣ ꯑꯁꯤ ꯆꯠꯈꯤꯕ ꯍꯥꯟꯅꯖꯨ ꯁꯤꯒꯤ ꯀꯔꯤ ꯊꯤꯜꯂꯥ ꯑꯣꯏꯏꯔꯣꯝ ꯆꯠꯈꯤꯕ ꯀꯥꯟꯗꯁꯨ ꯃꯣꯏ ꯀꯔꯤ ꯊꯦꯛ ꯊꯦꯛ ꯋꯥ ꯀꯔꯤꯕ ꯑꯃ ꯊꯦꯛ ꯊꯦꯛꯄꯒꯤ ꯑꯃ ꯂꯩꯕꯗꯣ ꯃꯃꯤꯡ ꯑꯃ ꯅꯠꯇꯦ ꯐꯠꯇꯦ ꯃꯣꯏꯒꯤ ꯑ ꯀꯣꯏꯅ ꯀꯣꯏꯅ ꯊꯦꯛ ꯊꯦꯛꯑ ꯆꯠꯄꯒꯤ ꯂꯝ ꯑꯃ ꯃꯃꯤꯡ ꯑꯃ ꯂꯩꯕꯅꯤꯅꯦ ꯀꯥꯊꯣꯛꯈ꯭ꯔꯦ ꯅꯠꯇꯦ ꯅꯠꯇꯦ
ꯃ ꯋꯥꯏꯊꯧ
ꯋꯥꯏꯊꯧ ꯍꯥꯏꯕ꯭ꯔꯥ ꯑꯥ ꯑꯗꯨꯏ ꯑꯗꯨꯗꯋꯥꯏꯗꯣ ꯍꯥꯏꯅꯔꯤꯗꯅꯀꯣ ꯏꯪ ꯑꯥ ꯑꯥ ꯑꯥ ꯍꯥꯟꯅ ꯁꯨꯃꯥꯏꯅ ꯔꯝ ꯇꯟꯂꯦꯃꯤ ꯇꯧꯅꯕꯤ ꯑꯗꯨꯋꯥꯏꯗꯨꯁꯨ ꯏꯪꯉꯤꯗꯅꯕꯨ ꯄꯨꯔꯥ ꯆꯤꯛꯄꯅꯦꯕ ꯏꯪꯕꯅꯦꯕ ꯑꯗꯨꯃꯥꯏꯅ
ꯑꯗꯨꯗꯣ ꯈꯪꯍꯧꯗꯦꯕ ꯋꯥꯏꯊꯧ ꯆꯤꯡꯒꯟꯗꯣ ꯑꯃ ꯍꯥꯏꯗꯤ ꯆꯤꯡ ꯁꯦꯝꯇꯣꯛꯈꯤꯕꯗꯣ
ꯑꯥ
ꯆꯠꯇꯕꯤꯗ ꯍꯦꯛꯇ ꯐꯖꯅ ꯁꯦꯝꯗꯣꯛꯈꯤꯦ ꯍꯥꯏꯕꯀꯣ ꯀꯨꯏꯗ꯭ꯔꯤ ꯕꯣꯏ ꯅꯤꯡꯉꯦꯕ ꯑꯩꯈꯣꯏꯅ ꯀꯥꯔꯁꯟ ꯆꯠꯄ ꯀꯥꯟꯗ ꯍꯦꯛꯇ ꯄꯨꯔꯥ ꯈꯣꯏꯔ ꯈꯣꯏꯔ ꯊꯧꯗꯅꯅꯦ
ꯍꯧꯖꯤꯛꯇꯤ ꯁ꯭ꯇꯦꯠꯇ ꯖꯔ ꯆꯠꯈ꯭ꯔꯦ
ꯍꯥꯟꯅꯒꯤꯗꯣ ꯌꯥꯝꯅ ꯅꯦꯆꯔꯦꯜ ꯇꯥꯕꯅꯦ ꯑꯩꯈꯣꯏ ꯎꯝ ꯂꯝ ꯀꯣꯏꯕ ꯆꯠꯄ ꯀꯥꯟꯗ ꯍꯦꯛ ꯍꯦꯛ ꯑꯩꯈꯣꯏ ꯃꯥꯅ ꯌꯦꯡꯍꯜꯂꯦꯕ ꯂꯝ ꯇꯥꯛꯑ ꯇꯥꯛꯑꯒ
ꯎꯝ ꯅꯨꯡꯉꯥꯏꯕꯅꯤ ꯂꯝ ꯀꯣꯏꯕ ꯆꯠꯄꯗꯨꯁꯨ ꯊꯥꯏꯅ
ꯎꯝ ꯍꯣꯏ ꯃꯥ ꯍꯣꯏ ꯆꯠ ꯀꯣꯛꯀꯥ ꯆꯤꯛꯏ ꯏꯃꯥꯢꯄꯦꯝꯃ ꯁꯔꯨꯛ ꯌꯥꯎꯔꯨꯕꯒ ꯌꯥꯕ ꯅꯠꯇꯦ ꯑꯣ ꯑꯩꯈꯣꯏꯅ ꯍꯦꯟꯗꯠ ꯉꯝꯕ ꯅꯠꯇꯦ
ꯑꯩꯈꯣꯏ ꯃꯥꯥꯁꯨ ꯆꯠꯂꯦ ꯃꯣꯏ ꯕꯁ ꯑꯃꯃꯝꯒꯤ ꯇꯥꯏꯞꯇꯒ ꯆꯠꯄ ꯃꯌꯥꯝ ꯃꯌꯥꯝ ꯆꯠꯄꯤꯗꯣ ꯑꯗꯨꯒ ꯅꯣꯡꯉꯥꯟꯕꯗꯩ ꯅꯨꯃꯤꯠ ꯇꯥꯔꯒ ꯍꯜꯂꯛꯄꯤꯗꯣ ꯁꯤ ꯆꯠꯂꯦ ꯆꯠꯂꯒ ꯑ ꯀꯔꯤ ꯀꯛꯆꯤꯡ ꯒꯥꯔꯗꯦꯟ ꯐꯥꯎꯔꯒ ꯅꯣꯏꯔꯣꯝꯗ ꯑꯃꯨꯛ ꯑꯗꯣꯝꯗꯒꯤ ꯍꯥꯏꯗꯣꯔꯛꯑꯦ ꯑꯗꯨꯒ ꯀꯔꯤ ꯇꯥꯢꯔꯤ ꯀꯔꯤꯕ ꯑ ꯑꯗꯨꯒꯤ ꯐꯥꯎꯗꯣꯛꯅꯕ ꯂꯝꯕꯤꯗ ꯂꯩꯕꯗꯣ ꯀꯩꯕ ꯎꯝ
ꯑꯃꯨꯛ ꯈꯣꯏꯅ ꯃꯣꯢꯔꯥꯡꯂꯣꯝꯗ ꯐꯥꯎꯔꯒ ꯑꯃꯨꯛ ꯏꯝꯐꯥꯗ ꯑꯃꯨꯛ ꯍꯂꯛꯄ
ꯑꯥ ꯑꯥ ꯑꯗꯨꯃꯥꯏꯅ ꯍꯜꯂꯛꯇꯣꯏꯅꯦꯕ ꯑꯗꯣꯝꯗ ꯆꯥꯛꯀ ꯆꯥꯗꯕꯤ ꯆꯠꯂ ꯑꯗꯨꯗꯒ ꯆꯥꯛ ꯆꯥꯔ ꯑꯗꯨꯃꯥꯏꯅ ꯔꯥꯎꯟꯒ ꯆꯠꯂ
ꯍꯣꯏ ꯍꯣꯏ ꯑꯩꯈꯣꯏꯒꯤꯁꯨ ꯀꯛꯆꯤꯡꯗꯤ ꯆꯥꯛꯆꯥꯥꯕꯝ ꯑꯣꯏ
ꯀꯝ ꯆ
ꯃꯣꯏꯔꯥꯡ ꯊꯥꯡꯖꯤꯡ ꯈꯣꯏꯔꯝꯃꯅꯤ ꯅꯦꯛꯁꯇ ꯀꯛꯆꯤꯡ ꯂꯥꯛꯑꯅꯤ
ꯎꯝ
ꯑꯗꯨꯒ ꯀꯛꯆꯤꯡꯗꯩ ꯃꯥꯏ ꯃꯥꯏꯊꯣꯛꯄ ꯒꯥꯔꯗꯦꯟ ꯈꯥꯡꯉꯕꯣꯛ ꯒꯥꯔꯗꯦꯟꯒꯨꯝꯕ ꯑꯦꯝ ꯑꯦꯝ ꯑꯥꯔ ꯁꯤ ꯄꯥꯔꯛꯇꯣ ꯇꯨꯝꯕ ꯈꯔ ꯆꯪꯉꯝꯃꯅꯤ ꯑꯗꯨꯃꯥꯏꯅ ꯇꯧꯋꯦ
ꯊꯥꯏꯅ ꯊꯣꯛꯄꯈꯩꯗꯤ ꯑꯅꯝꯕ ꯂꯣꯏ ꯆꯠꯂꯦ ꯑꯩ ꯍꯧꯖꯤꯛ ꯑꯅꯧꯕ ꯊꯣꯛꯄꯩꯗꯤ ꯆꯠꯇ꯭ꯔꯦ ꯏꯆꯠ
ꯆꯠꯇꯦ ꯆꯠꯇꯦ ꯑꯝꯗ ꯈꯪꯗꯦ ꯀꯣꯝꯕꯤꯔꯩ ꯒꯥꯔꯗꯦꯟꯒꯗꯣ ꯑꯩꯈꯣꯏ ꯄꯤꯛꯏꯀꯥꯟꯗ ꯆꯪꯈꯤꯕꯅꯦꯕ
ꯎꯝ
ꯄꯜꯗꯤ ꯀꯗꯥꯢꯗꯕꯨ ꯂꯩꯕꯅꯣ ꯈꯪꯗꯦ
ꯀꯨꯝꯕꯤꯔꯩꯗꯣ ꯑꯩꯁꯨ ꯊꯥꯏꯅ ꯆꯪꯈꯤꯕꯗꯩ ꯂꯝꯕꯤ ꯐꯖꯅ ꯍꯥꯏꯗꯤ ꯑꯉꯥꯡ ꯑꯣꯏꯕꯅꯤꯅ ꯑꯩꯈꯣꯏ ꯈꯛꯇ ꯆꯠꯄ ꯅꯠꯇꯕꯅꯤꯅ ꯂꯝꯕꯤ ꯐꯖꯅ ꯈꯪꯗꯕꯗꯣ
ꯇꯧꯕꯤꯕꯅꯦꯕ
ꯎꯝ ꯑꯗꯨ ꯀꯣꯝꯕꯤꯔꯩ ꯒꯥꯔꯗꯅꯦ ꯑꯆꯥꯄꯣꯠꯠꯇ ꯌꯥꯝ ꯇꯥꯡꯕꯗꯣ
ꯑꯣꯍꯤ
ꯑꯍꯝ ꯀꯣꯝꯕꯤꯔꯩꯒꯗꯤ ꯊꯥꯔꯒ ꯊꯥꯏꯅꯗꯤ ꯆꯪꯈꯤꯅꯤ ꯂꯝꯕꯤꯗꯤ ꯐꯖꯅ ꯈꯪꯗ꯭ꯔꯦ ꯑꯉꯥꯡ ꯑꯣꯏꯔꯤꯉꯩꯗ ꯑꯩꯈꯣꯏꯅ ꯈꯪꯉ ꯆꯠꯇꯕꯅꯤꯅ
ꯈꯣꯏꯅ ꯈꯉꯤꯕꯥꯕꯨ ꯏꯁꯀꯥꯔꯁꯟ ꯆꯠꯄꯁꯦ ꯑꯃ ꯃꯣꯏꯔꯥꯡ ꯊꯥꯡꯖꯤꯡꯒꯤ ꯅꯨꯃꯤꯠ ꯀꯨꯟꯊ꯭ꯔꯥꯅꯤ ꯂꯥꯏ ꯍꯔꯥꯎꯕꯁꯦ ꯊꯥ ꯑꯃ ꯍꯔꯥꯎꯕꯁꯦ ꯁꯤꯗꯩ ꯁꯤ ꯃꯅꯨꯡꯁꯦ ꯆꯠꯂꯦ ꯍꯥꯏꯕꯁꯤꯃꯗꯤ ꯈꯪꯉꯦ ꯑꯁꯣꯏ ꯁ꯭ꯀꯨꯜꯗ ꯑꯃ ꯏꯁꯀꯔ ꯁꯟ ꯆꯠꯄꯒꯤ ꯄꯩꯁꯥ ꯈꯥꯏꯒꯠꯅꯕꯤ ꯇꯧꯕꯁꯤꯗ
ꯎꯝ
ꯅꯍꯥꯟꯃꯨꯛ ꯑꯃꯗꯤ ꯕꯦꯛꯀꯁꯦ ꯑꯃ ꯑꯉꯥꯡꯒꯤ ꯑꯃ ꯂꯩꯗꯥꯏꯗ ꯀꯣꯔꯤꯌꯥꯒꯤ ꯎ ꯂꯥꯏꯙꯕꯤꯒ ꯌꯦꯛꯄꯤ ꯕꯥꯔꯕꯤꯒ ꯌꯦꯛꯄꯤ
ꯎꯝ ꯎꯝ
ꯖꯥꯔꯁꯦ ꯂꯩꯏꯔꯦ ꯈꯪꯉꯛꯄ ꯄꯩꯁꯥꯁꯤꯅ ꯂꯨꯄꯥ ꯆꯍꯨꯝ ꯈꯛꯇꯅꯦꯕ ꯑꯩꯅ ꯄꯨꯔꯛꯏꯗꯣ
ꯎꯝ ꯑꯗꯨ ꯌꯥꯝꯃꯕꯅꯦ ꯊꯥꯏꯅꯗꯤ
ꯑꯣꯖꯥꯁꯤꯡꯁꯤꯅ ꯑꯗꯨꯝ ꯍꯥꯏꯌꯦꯕ ꯀꯛꯆꯤꯡ ꯌꯧꯔꯛꯄꯗ ꯅꯣꯏ ꯄꯣ ꯆꯩ ꯂꯣꯏ ꯂꯧ ꯊꯣꯛ ꯂꯩꯊꯣꯛꯅꯒꯅꯨꯀꯣ ꯖꯨꯗ ꯂꯩꯅꯕ ꯊꯝꯃꯨ
ꯍꯥꯎ ꯖꯨꯒꯤ ꯄꯔꯦꯡ ꯄꯔꯦꯡ ꯗꯨꯖꯨ
ꯑꯣ ꯑꯗꯨꯗꯨꯒ ꯑꯩꯈꯣꯏꯁꯤꯅ ꯀꯛꯆꯤꯡꯁꯤꯗ ꯂꯣꯏ ꯂꯩꯊꯣꯛꯑꯦꯗꯅ ꯀꯛꯆꯤꯡꯁꯤꯗꯒꯤ ꯍꯧꯖꯤꯛꯀꯤ ꯕꯥꯔꯕꯤ ꯑꯦꯛꯄ ꯕꯦꯛꯁꯗ ꯁꯦꯜꯂꯦ ꯑꯩꯅ ꯑꯉꯥꯡꯕ ꯑꯗꯨ ꯁꯪ ꯆꯪ ꯎꯏ ꯑꯗꯨꯏꯗꯨꯒ ꯑꯦꯝ ꯑꯦꯝ ꯑꯥꯔ ꯁꯤ ꯀ꯭ꯥꯂꯁꯇ ꯆꯪꯉꯦꯕ ꯂꯨꯄꯥ ꯆꯥꯝꯃ ꯌꯥꯡꯈꯩꯒ ꯂꯨꯄꯥ ꯃꯉꯥ ꯆꯞꯄꯤ ꯀꯩꯅꯣꯒ ꯆꯥꯟꯗꯤꯒꯁꯨ ꯌꯥꯎꯋꯦꯕ ꯈꯪꯉꯕ ꯕꯦꯛꯇꯣ ꯂꯩꯔꯛꯑꯕꯅꯦꯅ ꯁꯥꯗꯅ ꯑꯩꯅ ꯍ ꯑꯣ ꯄꯩꯁꯥꯅꯦ ꯕꯦꯛꯁꯦ ꯃꯥ ꯔꯥꯀꯟꯗ ꯕꯦꯒꯥꯁ ꯌꯥꯎꯕꯨ ꯌꯥꯎꯔꯝꯗ꯭ꯔꯕ
ꯍꯩꯃ
ꯀꯞꯄꯦ ꯈꯪꯉꯝ ꯕ ꯕꯦꯛ ꯇꯥꯍꯧꯔꯤꯕ ꯂꯄꯗ ꯉꯥꯏꯖꯔꯤꯕ ꯕꯦꯛꯇꯣ ꯁꯣꯝꯗ ꯊꯋꯥꯏꯅꯉꯥꯏꯔ ꯍꯥ ꯍꯥ ꯑꯗꯨꯒ ꯇꯥꯍꯧꯔꯦꯗꯅ ꯍꯥꯏꯁꯦ ꯀꯞꯄꯦꯕ ꯈꯪꯉꯕ ꯑꯗꯨ ꯑꯣꯖꯥ ꯑꯃꯥꯅꯅꯦ ꯈꯨꯜꯂꯒꯅꯦ ꯁꯤ ꯕꯦꯛꯁꯦ ꯀꯅꯥꯏꯅꯣ ꯊꯥꯍꯧꯔꯤꯖꯦ ꯍꯥꯏꯕ ꯑꯗꯨ ꯄꯩꯁꯥ ꯌꯥꯎꯕꯗꯨ ꯌꯦꯡ ꯑꯩꯒꯤꯅꯦ ꯇꯧꯔꯒ ꯍꯔꯥꯎꯕꯖꯤ ꯑꯩꯗꯣ ꯏꯁ ꯉꯥꯛꯇ ꯗꯥꯏꯗ ꯄꯩꯁꯥ ꯈ ꯍꯧꯖꯔꯛꯄꯗꯣ ꯂꯣꯏ ꯇꯍꯧꯔꯦꯒ ꯍꯥꯏꯕꯩ ꯃꯑꯣꯡꯁꯤꯗꯅꯦ ꯍꯋꯥꯏ ꯅꯨꯡꯉꯥꯏꯇꯅ ꯍꯤꯛ ꯍꯤꯛ ꯂꯥꯎꯒꯩ ꯀꯞꯄꯤꯕ ꯍꯥꯏꯁꯦ
ꯍꯨꯪ ꯅꯪ ꯐꯠꯂꯥꯎ ꯌꯥꯔ ꯑꯣꯖꯥꯅ ꯈꯟꯕꯤꯔꯛꯏꯗꯨꯗ ꯅꯠꯇ꯭ꯔꯗꯤ ꯇꯥꯍꯧꯔꯗꯤ ꯅꯤꯒ ꯇꯣꯛ ꯑꯝꯅꯤ
ꯎꯝ ꯑꯗꯒꯤ ꯑꯁ ꯈꯪꯗꯦꯗ ꯑ ꯏꯁ ꯂꯣꯏ ꯎꯝꯑ ꯄꯩꯁꯥ ꯈꯤꯇꯪꯈꯛ ꯄꯨꯕꯗꯨꯅꯒ ꯂꯣꯏꯅꯒ ꯁꯨꯅꯕꯤꯒ ꯂꯩꯔꯛꯄꯤꯗꯣ
ꯂꯩ ꯂꯩ ꯑꯗꯨꯅꯦꯒ ꯑꯗꯥꯅꯦꯒ ꯑꯁ ꯑꯩꯈꯣꯏꯅ ꯆꯠꯄꯁꯤ ꯅꯣꯏꯔꯝ ꯃꯣꯏ ꯉꯥ ꯂꯩꯔꯛꯄꯁꯤꯗꯗꯅꯤ ꯈꯜꯂꯤꯁꯦ
ꯍꯣꯏꯅꯦ ꯅꯍꯥꯟ ꯑꯩꯈꯣꯏꯒꯤ ꯐꯤꯜ ꯆꯠꯄꯗꯨꯁꯨꯅꯦ ꯑꯩꯗꯤ ꯀ ꯑꯩꯗꯤ ꯀꯩꯅꯣ ꯚꯥꯞꯄꯨ ꯑꯣꯏꯁꯤꯜꯂꯨꯗꯕꯗꯣ ꯉꯥꯃꯔꯨꯝ ꯀꯥꯁꯦ ꯍꯦꯇ ꯄ꯭ꯂꯦꯠ ꯄ꯭ꯂꯦꯠ ꯌꯣꯜꯂꯦꯕ ꯈꯪꯉꯕ ꯑꯗꯨꯒ ꯇ꯭ꯔꯥꯏꯞ ꯏꯃꯥꯟꯅꯕ ꯅꯪ ꯉꯥ ꯂꯩꯕ ꯍꯥꯏꯇꯥꯔꯦ ꯀꯩꯅꯣ ꯃꯅꯥ ꯉꯥ ꯂꯩ ꯎꯉꯥꯖꯨ ꯐꯪꯗꯕꯩ ꯇꯥꯏꯞ ꯀꯩꯀꯥꯏ ꯈꯟꯕꯗꯣ ꯑꯩꯈꯣꯏꯗꯤ ꯏꯅꯛ ꯅꯛꯑꯝꯅꯤꯅ ꯍꯥ ꯍꯥ ꯍꯣꯏ ꯀꯩꯅꯣ ꯑꯝ ꯀꯩꯅꯣ ꯆꯠꯂ ꯀꯣꯏꯕ ꯆꯠꯂ ꯃꯥ ꯉꯥ ꯂꯩꯔꯤ ꯀꯩꯒꯤꯅꯣ ꯁꯤꯅꯦ ꯑꯩꯅ ꯈꯜꯂꯤꯁꯦ
ꯁꯥꯔ ꯁꯠ ꯆꯠꯈꯤꯕꯗ ꯉꯥ ꯂꯩꯔꯒ ꯌꯨꯝꯗ ꯍꯟꯕ ꯑꯗꯨꯒ ꯉꯥꯗꯤ ꯌꯨꯝꯗ ꯊꯣꯡꯕ ꯑꯁ
ꯎꯝ ꯑꯩꯈꯣꯏꯅ ꯈꯜꯂꯤꯖꯤꯅ ꯀꯛꯆꯤꯡꯗꯒꯤ ꯁꯣꯏꯖꯤꯟ ꯈꯔ ꯄꯨꯔꯛꯄ ꯑꯗꯒꯤ ꯖꯨꯗꯒꯤ ꯑꯥ ꯀꯩꯅꯣ ꯍꯦꯔꯣ ꯍꯦꯔꯣꯅꯤ ꯈꯔ ꯂꯩꯔꯛ ꯐꯣꯇꯣ ꯐ꯭ꯔꯦꯝꯗꯣ ꯍꯣꯏ ꯑꯗꯨꯝꯕ ꯈꯔ ꯂꯩꯔꯛꯄ ꯑꯗꯨ ꯑꯩꯈꯣꯏ ꯋꯈꯜ
ꯆꯨꯗꯣ ꯍꯧꯖꯤꯛꯀꯥꯟꯗꯤ ꯁꯥꯗꯣ ꯑꯝꯇ ꯂꯩꯍꯧꯗ꯭ꯔꯦꯕꯣ
ꯖꯨꯁꯨ ꯑꯦꯛꯁꯄꯤꯌꯥꯔꯤ ꯑꯣꯏꯁꯜꯂꯦ ꯍꯣꯏ ꯑꯗꯨꯗꯤ ꯁꯤꯗ꯭ꯔ ꯃꯥꯜꯂꯦ ꯃꯣꯏ ꯕ꯭ꯔꯣꯏꯂꯔꯒ ꯕꯔꯣꯏ ꯕ꯭ꯔꯣꯏꯂꯔꯒ ꯃꯌꯥꯝ ꯊꯝꯃꯤꯅꯤ ꯃꯣꯏ ꯆꯥꯅꯕ
ꯑꯥꯎ ꯑꯩꯅ ꯃꯃꯥꯡꯗ ꯑꯉꯥꯡ ꯈꯔ ꯃꯃꯥꯡꯗ ꯆꯠꯈꯤꯕ ꯍꯥꯟꯗꯗꯤ ꯎꯗꯕꯅꯦꯕ ꯁꯨꯡꯎ ꯎ ꯎꯕ ꯐꯪ ꯇꯦꯕ ꯑꯗꯣ ꯍꯧꯖꯤꯛꯇꯤ ꯂꯥꯏꯔꯦꯜꯗꯣ ꯑꯅꯧꯕ ꯄꯨꯔꯛ ꯄꯨꯔ ꯈꯪꯗ ꯈꯨꯠꯆꯥꯎ ꯈꯨꯠꯆꯑꯣ ꯑꯃ
ꯑꯣ ꯀꯌꯥꯝ ꯂꯩꯔꯒꯦ
ꯑꯅꯤꯔ ꯑꯍꯨꯝꯂ ꯂꯩꯍꯧ
ꯑꯣ ꯅꯍꯥꯛꯃꯨꯛ ꯆꯄꯜ ꯑꯃ ꯆꯔꯨ ꯃꯔꯛꯇ ꯂꯣꯠꯑ ꯂꯩꯕꯗꯣ
ꯍꯣꯏ ꯑꯗꯨꯃꯥꯏꯅ ꯑꯗꯨꯝ ꯂꯩꯔꯒ ꯍꯥꯏꯗꯤ ꯑꯥꯗ ꯂꯩꯔꯦꯒ ꯍꯥꯏꯔꯒ ꯐꯖꯅ ꯎꯗꯕꯤ ꯑꯣꯏꯗꯅ
ꯍꯣꯏ ꯃꯣꯏꯗꯤ ꯕ꯭ꯔꯣꯏꯂꯔꯗ ꯍꯦꯛꯇ ꯊꯥꯖꯤꯜꯂ ꯂꯩ
ꯎꯝ ꯍꯟꯗꯛꯇꯤ ꯍꯟꯗꯛꯇꯤ ꯈꯨꯠꯆꯥ ꯑꯥꯎ ꯑꯃ ꯑꯇꯩꯗꯤ ꯑꯝꯇ ꯐꯖꯅꯕꯨꯅꯣ ꯇꯧꯗꯦ ꯑꯗꯨ ꯍꯧꯖꯤꯛꯀꯤꯗꯨꯗꯤ ꯏꯁ
ꯎꯝ ꯍꯨꯖꯤꯛꯀꯥꯟ ꯁꯥꯒ ꯏꯔꯩ ꯂꯩꯇ꯭ꯔꯕ ꯖꯥꯠꯅꯤꯗ
ꯂꯩꯇꯦꯗ ꯁꯥꯒ ꯏꯔꯩ ꯂꯩꯇꯦ ꯑꯥ ꯌꯣꯡ ꯌꯣꯡ ꯆꯤꯡꯗꯨꯅ ꯈꯔ ꯆꯣꯡ ꯐꯟꯗꯅ ꯈꯔ ꯂꯩꯍꯧꯔꯤ
ꯏꯟꯇꯔꯦꯁꯇꯤꯡ ꯑꯣꯏꯗ꯭ꯔꯦꯕꯀꯣ ꯆꯪꯕꯗ ꯍꯥꯟꯅꯒꯤ ꯃꯑꯣꯡ ꯍꯥꯏꯅꯔꯨꯔ
ꯍꯣꯏ
ꯀꯩꯅꯣꯗꯨꯗꯤ ꯎꯝ ꯀꯔꯤꯕ ꯍꯧꯖꯤꯛꯀꯤ ꯂꯤꯟꯗꯨꯗꯤ ꯀꯩꯅꯣ ꯇꯧꯔ ꯇꯥ ꯍꯧꯔꯦ ꯎꯕ ꯌꯥꯗ
ꯕꯤꯌꯔ ꯕꯤꯌꯔ ꯈꯔꯒ ꯂꯩꯕꯅꯦ
ꯎꯝ ꯑꯗꯒꯤ ꯇꯥꯏꯒꯔ ꯀꯩꯅꯣ ꯈꯔ ꯀꯩꯅꯣ ꯇꯧꯕꯤꯁꯤꯡꯗꯣ ꯃꯆꯥ ꯈꯔ ꯑꯣꯏ ꯍꯥꯏꯕ꯭ꯔꯥ
ꯍꯣꯏ ꯍꯣꯏ ꯀꯔꯤꯅꯣꯝ ꯍꯥꯏꯕꯅꯤꯅꯦ ꯂꯤꯑꯣ ꯄꯥꯔꯠ ꯍꯥꯏꯕ꯭ꯔꯥ
ꯎꯝ ꯑꯗꯨꯝ ꯏꯁꯤꯡ ꯀꯔꯤ ꯀꯔꯤꯅꯣ ꯈꯔꯒ ꯑꯗꯩꯒꯤ ꯁꯖꯤ ꯃꯥꯟꯕꯤ ꯀꯔꯤ ꯀꯔꯤ ꯃꯆꯥ ꯈꯔ ꯆꯦꯟ ꯆꯣꯡꯗꯅ ꯂꯩꯕꯤꯁꯤꯡꯗꯨꯒ
ꯍꯥꯟꯅꯗꯤ ꯎꯆꯦꯛ ꯃꯆꯤꯟ ꯑꯁꯥꯡꯕꯤꯒ ꯃꯌꯥꯝ ꯂꯩꯔꯝꯕꯅꯦ ꯑꯉꯧꯕ ꯐꯖꯕꯒ
ꯎꯝ ꯎꯆꯦꯛ ꯈꯔ ꯗꯤ ꯂꯩꯍꯧꯔꯤ
ꯎꯝ
ꯑꯗꯩꯒꯤ ꯅꯣꯡꯏꯜꯂ ꯀꯔꯤꯅꯣ ꯌꯦꯟ ꯃꯥꯟꯕꯤꯔꯁꯨ ꯌꯥꯝ ꯂꯩꯍꯧ ꯈꯔꯗꯤ ꯂꯩꯍꯧ
ꯋꯥꯍꯣꯡꯨꯀ ꯂꯩꯈꯤꯕ꯭ꯔꯥ
ꯋꯥꯍꯣꯡꯗꯨ ꯎꯔꯛꯇ꯭ꯔꯃꯥꯜꯂꯦꯗ
ꯈꯔꯃꯥ
ꯍꯕ ꯂꯍꯧꯏꯑꯦ ꯂꯩꯍꯧ
ꯊꯝꯕꯤꯕꯗꯤ ꯐꯕꯅꯦ ꯍꯥꯏꯗꯤ ꯑꯃꯈꯛꯇꯪꯅꯤꯗꯅꯀꯣ ꯑꯩꯈꯣꯏ ꯁꯤꯒꯤꯗꯤ
ꯎꯝ
ꯑꯗꯨꯅ ꯈꯤꯇꯪ ꯈꯤꯇꯪ ꯊꯝꯕꯤꯕꯗꯤ ꯐꯕꯅꯤ
ꯎꯝ ꯑꯥ ꯀꯩꯅꯣ ꯒꯨꯍꯥꯇꯤꯒꯤ ꯆ ꯑꯗꯨꯕ ꯒꯨꯍꯥꯇꯤꯗꯤ ꯈꯨꯠ ꯆꯥꯎꯕ ꯑꯃ
ꯑꯩꯈꯣꯏꯒꯤ ꯑꯁꯤꯐꯨꯎꯇ ꯌꯦꯡꯕ ꯊꯨꯡꯕꯣꯏ ꯊꯨꯡꯗꯕꯣꯏ ꯇꯧꯋꯤꯉꯥꯏꯗ ꯒꯣꯋꯥꯍꯥꯇꯤ ꯆ ꯄꯗꯨ꯭ꯔꯗꯤ
ꯍꯣꯏ ꯒꯨꯍꯥꯇꯤ ꯆꯠꯄ ꯀꯥꯟꯗ ꯃꯣꯏꯒꯤ ꯀꯩ ꯑꯆꯧꯕꯗꯣ
ꯎꯝ
ꯑꯆꯧꯕꯗꯣ ꯍꯦꯛ ꯅꯥꯕ ꯍꯤꯗꯥꯛ ꯀꯥꯞꯄꯩꯔꯥ ꯅꯠꯇ꯭ꯔꯒ ꯅꯥꯕꯩꯔ ꯈꯪꯗꯦ ꯃꯅꯨꯡꯗ ꯁꯨꯡꯖꯟꯕ ꯃꯥꯜꯂꯦꯕ
ꯑꯣ
ꯍꯥꯛꯛꯇ ꯀꯟꯅ ꯈꯣꯡꯕꯗꯨ ꯀꯤꯕꯅꯤꯅꯦ ꯍꯥꯏꯗꯤ ꯆꯣꯡꯊꯣꯔꯛꯀꯗꯧꯕ ꯃꯥꯟꯕꯗꯣ ꯑꯇꯩ ꯌꯦꯡꯐꯝ ꯈꯪꯗꯗꯅ ꯀꯤꯖꯗꯅ ꯃꯈꯣꯟ
ꯃꯣꯏ ꯔꯥꯏꯅꯣ ꯌꯦꯡꯕ ꯀꯛꯁꯨ ꯌꯥꯝ ꯆꯠꯅꯕꯅꯤꯅꯦ
ꯎꯝ ꯔꯥꯏꯅꯣ ꯎꯔꯑꯦ
ꯑꯣ ꯃꯣꯏꯗꯤ ꯑꯗꯨ ꯀꯩꯅꯣ ꯇꯣꯉꯥꯟꯅ ꯃꯣꯏ ꯆꯪꯃꯤꯟꯅꯅꯕ ꯃꯤꯒꯨꯝꯕ ꯒꯥꯔꯤꯒꯨꯝꯕ ꯊꯝꯕ ꯃꯥꯜꯂꯤꯀꯣ
ꯒꯥꯔꯤꯒꯨꯝꯕꯗꯤ ꯎꯔꯛꯇꯤꯌꯦ ꯈꯪꯗꯦ ꯈꯣꯡꯅ ꯑꯗꯨꯝ ꯃꯌꯥꯝ ꯆꯠꯅꯩꯕꯀꯣ ꯑꯣꯏ ꯒꯥꯔꯤ ꯀꯩꯅꯣꯗ ꯀꯨꯝ ꯑ ꯄꯩꯁꯥ ꯄꯩꯁꯥ ꯅꯅꯦꯛꯑꯒ ꯊꯧꯅꯕꯤꯗꯣ ꯎ ꯎꯝ ꯑꯗꯨ ꯂꯩꯍꯧꯕꯅꯦ- ꯑꯗꯨ ꯑꯗꯨꯝ